ꯇꯕꯥꯔꯣ ꯑ
ꯑ ꯑꯩꯒꯤ ꯃ
ꯎꯝ
ꯦ ꯇꯕꯒꯅ ꯌꯥꯝ ꯃꯪꯉꯏ
ꯀꯔꯦ
ꯁꯥꯏ ꯃꯄꯤꯔꯦ
ꯍꯥꯥ ꯀꯩ ꯍꯥꯏꯩꯅꯣꯒꯦꯟ ꯇꯥꯗꯦ ꯑꯩ
ꯑꯦꯔꯗꯀꯣ ꯐꯨ ꯋꯥꯟ ꯀꯔꯝꯕ
ꯎꯝ ꯀꯄꯟ ꯊꯤꯟꯕꯗꯣ ꯍꯥꯏꯌꯨ
ꯅꯣ ꯈꯔꯁꯨꯥꯏ
ꯑꯩ ꯃꯥꯏ ꯇꯥꯅꯤꯡꯗꯦ ꯑꯗꯨꯁꯗ ꯀꯔꯤ ꯃꯈꯈꯅꯤꯗꯤ ꯂꯣꯏꯍꯦ ꯑꯗꯣ ꯉꯔꯥꯡꯗꯣ
ꯎꯝ
ꯑ ꯍꯤꯡꯗꯣ ꯇꯨꯝꯕ ꯌꯥꯗꯦ ꯑꯩ ꯅꯪꯒꯤ ꯐꯦꯟꯒꯤ ꯃꯈꯣꯟꯁꯨ ꯌꯥꯝ ꯀꯜꯂꯦꯕꯨꯡꯉꯣ
ꯑꯩꯒꯤ ꯇꯦꯛꯁꯁꯤ ꯔꯤꯄ꯭ꯂꯥꯏ ꯇꯧꯗ꯭ꯔꯦ ꯑ ꯑ ꯇꯨꯅꯒꯅ
ꯇꯨꯝꯃꯦ ꯑꯩꯥꯏ ꯑꯗꯨꯗꯣ ꯈꯪꯗ꯭ꯔꯦ ꯄꯨꯡ ꯑꯅꯤꯋꯥꯏꯗ ꯃꯤꯀꯞ ꯊꯣꯛꯂꯛꯄꯗ ꯐꯣꯟꯗꯣꯣꯕꯥ ꯏꯟꯇꯔꯅꯦꯠꯁꯨ ꯑꯣꯟ ꯇꯧꯋꯤ ꯍ
ꯑꯅꯤꯗꯒꯤ ꯍꯧꯒꯠꯂꯒ ꯍꯧꯖꯤꯛꯐꯥꯎ ꯑꯗꯨꯝ ꯂꯩꯕ꯭ꯔꯥꯅꯦ
ꯑꯅꯤꯗꯒꯤ ꯍꯧꯒꯠꯂꯒ ꯈꯪꯗꯦꯗ ꯄꯨꯡ ꯃꯔꯤ ꯃꯉꯥꯗ ꯇꯨꯝꯒꯦ ꯇꯧꯕꯗ ꯑꯩꯈꯣꯏꯁꯦ ꯅꯠꯇꯦ ꯎꯝ ꯐꯣꯟ ꯇꯧꯔꯦ ꯄꯨꯡ ꯃ ꯃꯉꯥ ꯍꯦꯟ ꯈꯤꯇꯪ ꯍꯦꯟꯕꯗ ꯑꯗꯨꯖꯅ ꯇꯨꯡ ꯗꯦ ꯊꯥꯗꯦ ꯗ꯭ꯔꯥꯏꯚꯔꯗꯣ ꯑꯩꯉꯣꯟꯗ ꯃꯤꯁ ꯀꯣꯜ ꯂꯩꯔꯝꯃꯦꯕ ꯑꯩꯒꯤ ꯐꯣꯟꯗꯣ ꯏꯂꯦꯚꯦꯟ ꯊꯥꯔꯇꯤ ꯇꯥꯔꯗꯤ ꯃꯊꯟꯗꯒꯤ ꯕꯦꯠ ꯇꯥꯏꯝ ꯃꯗꯨꯠ ꯁꯥꯏꯂꯦꯟ ꯆꯠꯈ꯭ꯔꯅꯤꯕ ꯑꯗꯒꯤ ꯑꯗꯨꯒꯤ ꯃꯥꯒꯤ ꯁ꯭ꯀꯨꯜꯗꯣ ꯇꯥꯍꯧꯗ꯭ꯔꯦꯕ ꯑꯩꯗꯣ ꯀꯩꯅꯣ ꯌꯨꯡꯍꯪꯒꯦꯅ ꯈꯥꯎ ꯀꯠꯄꯗ ꯎꯕ ꯑꯗꯨꯒꯤ ꯀꯣꯜ ꯕꯦꯛ ꯇꯧꯔꯤ ꯑꯩꯈꯣꯏ ꯆꯦꯗ ꯇꯧꯔ ꯑꯩꯈꯣꯏ ꯆꯦꯁꯨ ꯍꯥꯥ
ꯗ꯭ꯔꯥꯏꯚꯔꯗꯣ ꯈꯪ ꯕ꯭ꯔꯕ
ꯃꯥꯅꯦ ꯃꯣꯏ ꯈꯨꯟꯗꯒꯤꯅꯤꯗꯅ ꯑꯗꯣ ꯑꯦꯈꯣꯏꯁꯤꯗꯣ ꯐꯣꯟ ꯇꯧꯔꯛꯄ ꯌꯥꯗ꯭ꯔꯣ ꯑꯩꯁꯨ ꯉꯔꯥꯡꯐꯥꯎ ꯌꯦꯡꯕꯒꯤ
ꯦꯚꯟ ꯔ
ꯅꯠꯇꯦ ꯑꯩꯈꯣꯏꯁꯦ ꯕꯣꯜ ꯌꯦꯡꯕꯒꯤ ꯀꯥꯎꯔꯦꯅ ꯃꯩꯔꯦ
ꯃꯤꯁꯁ ꯂ ꯀꯣꯟ ꯆꯦ
ꯎꯝ ꯋꯥꯆꯦ ꯭ꯔꯨꯀꯤꯅꯦ ꯑꯦꯁ ꯑꯦꯛꯇꯤꯞ ꯇꯧꯕꯁꯤꯅꯤ ꯒ꯭ꯔꯨꯞꯀꯤꯗꯣ ꯂꯣꯏꯔꯦꯍꯦ ꯍꯦꯛ ꯅꯣꯡꯉꯥꯟꯕꯗ ꯂꯣꯏꯔꯦ ꯂꯣꯏꯔꯦ
ꯎꯝ ꯑꯗꯨꯒꯒꯤꯅꯦ ꯃꯤꯗꯤ ꯄꯩꯁꯥ ꯌꯥꯝ ꯌꯥꯝ ꯐꯪꯉꯗꯣ
ꯑꯗꯨ ꯂ ꯄꯒꯗ ꯍꯥꯎꯀꯠ ꯄ꯭ꯔꯣ ꯉꯥꯁꯤ
ꯍꯝ ꯍ
ꯁꯤꯁꯇ
ꯑꯩ ꯀꯌꯥ ꯇꯥꯔꯦ ꯁꯤꯕꯦꯟ ꯇꯗꯔꯤ
ꯁꯚꯦꯟ ꯇ꯭ꯋꯦꯟꯇꯤ ꯁꯚꯦꯟ ꯑꯗꯣ ꯑꯩꯒꯤ ꯍꯤꯌꯔ ꯀꯂꯔꯗꯣ ꯑꯝꯇ ꯊꯣꯛꯇꯦ ꯀꯩꯅꯣ ꯌꯦꯡꯕꯗ ꯄꯨꯔꯥ ꯂꯥꯏꯛꯅꯦ ꯅꯨꯡꯁꯥꯗꯕꯨꯗꯤ ꯈꯤꯇꯪ ꯎꯅꯤ ꯑꯗꯨꯕꯨ ꯐꯖꯗꯦ ꯄꯩꯁꯥ ꯄꯥꯝꯃꯨꯏ
ꯐ ꯆꯥꯝꯃ ꯑꯩ ꯈꯛꯇꯅꯦꯅ ꯑꯗꯨ
ꯑꯦꯛꯁꯇꯦꯟꯁꯟ ꯀꯣꯔꯠ ꯂꯩꯔꯤꯁꯦ ꯉꯁꯤ ꯑꯥ
ꯑꯝ
ꯑꯩꯒꯤ ꯂꯝꯕꯤꯌꯣ ꯑꯩꯒꯤ ꯕꯦꯇ꯭ꯔꯤꯁꯨ ꯑꯣꯡꯂꯤ ꯁꯚꯦꯟ ꯄꯥꯔꯁꯦꯟ ꯍꯣꯔꯦꯟ ꯐꯖꯅ ꯆꯥꯔꯆ ꯇꯧꯔꯒꯦ ꯃꯥꯏ ꯇꯥꯔꯒꯦ ꯑꯗꯨꯗꯤ
ꯍꯣꯔꯦꯟ ꯃꯣꯏ ꯐꯣꯟ ꯇꯧꯔꯛꯑꯕꯗ ꯇ꯭ꯔꯤ ꯂꯩꯔꯝꯗꯖꯤꯀꯣ
ꯆꯥꯖꯁ ꯇꯧꯅꯤꯍꯦ ꯑꯗꯨꯕꯨꯗꯤ ꯍꯧꯖꯤꯛꯁꯨ ꯇꯧꯔꯤꯌꯦ ꯑꯗꯣ ꯃꯥꯏ ꯇꯥꯒꯦꯅ ꯑꯦꯕꯗꯤ ꯁꯣꯔꯔꯦ ꯁꯤ
ꯑꯨꯡ ꯃꯔꯥꯡ ꯑꯆꯥꯄꯣꯠ ꯂꯩ ꯑꯕꯥꯅꯤ ꯂꯩꯕꯗꯣ
ꯀꯩꯑꯕꯥ
ꯑꯆꯥꯄꫭꯠ
ꯑꯥ
ꯀ ꯊꯥꯟꯗ ꯎꯝ ꯇꯥꯕ꯭ꯔꯥ ꯂꯣꯏ ꯆꯥꯕ꯭ꯔꯥꯅꯦ
ꯍꯏꯗꯅꯥꯝ ꯆꯅꯤ ꯂꯩꯗꯤꯅꯤ
ꯎꯝ ꯑꯗꯨꯒ ꯉꯔꯥꯡ ꯉꯥꯡ ꯆꯥꯛꯄꯁꯨ ꯌꯥꯝ ꯆꯥꯏ ꯆꯥꯏ
ꯑꯩ ꯑꯗꯨ ꯆꯥꯏꯗꯅ ꯑꯍꯥꯟꯕꯗ ꯂꯣꯏ ꯆꯠꯊꯣꯛꯇꯦꯕ ꯆꯥꯛ ꯊꯣꯡꯕ ꯂꯣꯏꯔꯒ ꯀꯨꯝꯊꯔꯛꯄꯗ ꯂꯣꯏꯅꯃꯛ ꯆꯥꯊꯣꯛꯏ
ꯑꯣ ꯐꯣꯟꯣꯟ ꯇꯧꯔꯒ
ꯍꯣꯏ ꯏꯃꯥꯟꯅꯕꯤ ꯇꯧꯔꯕ
ꯑꯝ ꯍꯜꯂꯔꯒꯅ ꯁꯥꯞ ꯌꯥꯝ ꯌꯥꯝꯟ ꯆꯥꯔꯔꯕ
ꯎꯝ ꯀꯩꯒꯤꯅꯣ ꯅꯪ ꯉꯔꯥꯡꯗꯤ ꯀꯔꯤꯝ ꯆꯥꯅꯤꯡꯗꯦ ꯍꯥꯏꯗ
ꯄꯨꯛ ꯑꯩꯒꯤ ꯄꯨꯛꯇꯥ
ꯎꯝ
ꯅꯨꯡꯁꯤꯠ ꯌꯥꯝꯕꯒꯥ ꯀꫭ
ꯊꯜ
ꯑꯕꯨꯗꯤ ꯂꯑ
ꯎꯝ ꯃꯥꯏ ꯇꯕꯂ ꯑꯣꯏꯗꯕ ꯕꯔꯥꯔꯁ ꯇꯧꯗꯕ
ꯍꯧꯗꯗꯤꯦ
ꯔꯔꯣ
ꯑꯥ
ꯐꯗ ꯍꯥꯏ ꯂ ꯅꯪꯒꯦ ꯍꯦꯔꯜꯗꯣ
ꯁꯟꯁꯀ꯭ꯔꯤꯟꯁꯨ ꯄꯨꯔ ꯑꯣꯏꯅꯤꯅ ꯅꯥꯡꯁꯨ
ꯃꯥꯏ ꯇꯥꯕ ꯂꯣꯏꯔꯒ ꯁꯤꯗ ꯀꯣꯝꯊꯔꯛꯑꯣ ꯅꯪꯒꯤ ꯀꯩ ꯈꯩꯔꯝꯅꯣ ꯄꯥꯏꯔꯒ
ꯍꯧꯖꯤꯛꯕꯨꯗꯤ ꯏꯕꯥꯅꯤ ꯐꯣꯟ ꯇꯧꯔꯤꯕꯗꯣ ꯈꯪꯕ꯭ꯔꯥ ꯑꯩ ꯀꯃꯥꯏꯅ ꯊꯣꯛꯇꯣꯏꯅꯣ
ꯄꯨꯡꯗꯣ ꯍꯥꯟꯅ ꯋꯥꯆꯞ ꯇꯧꯔꯣ ꯍꯥꯏꯕ
ꯈꯪꯉꯦꯕ ꯑꯗꯨꯕꯨꯗꯤ ꯅꯪ ꯍꯧꯖꯤꯛ ꯐꯣꯟ ꯄꯥꯏ ꯐꯣꯟ ꯇꯧꯔꯕꯗꯨꯗꯤ
ꯀꯥꯏ ꯅ ꯆ ꯑꯁ ꯇꯔꯅꯦ ꯍꯧꯖꯤ
ꯑꯩꯗꯤꯇꯨꯂ ꯆꯂꯗꯤꯌꯦ ꯀꯕꯥꯎꯥꯏꯒꯤꯕ
ꯎꯝ
ꯍ ꯄꯨꯔꯤ ꯆ ꯆꯥꯕ ꯆ ꯗꯤ ꯎ ꯑ
ꯇꯥꯟꯉꯌꯣ ꯑꯩꯈꯣꯏꯗꯤ ꯄꯨꯔꯤ ꯑꯗꯨꯝ ꯍꯩꯌꯦꯗꯅ ꯃꯣꯏꯗꯤ ꯊ ꯀꯔꯤ ꯍꯥꯏꯕꯗꯣ ꯁꯤꯗꯗꯤ ꯇꯥꯟ ꯍꯥꯏ ꯍꯂꯣ ꯑ
ꯏꯕꯥꯅꯤ
ꯀꯔꯤꯦ
ꯅꯪ ꯍꯧꯖꯤꯛ ꯍꯩꯔꯔꯤꯗꯣ ꯑꯩ ꯇꯥꯍꯧꯗꯦꯗ
ꯄꯨꯔꯤ ꯍꯥꯏꯕꯗꯣ
ꯎꯝ
ꯁꯤꯗꯗꯤ ꯇꯟ ꯍꯥꯏꯌꯦꯕ ꯇꯟ ꯍꯥꯏꯅ ꯍꯥꯏꯌꯦꯕ ꯑꯩꯈꯣꯏꯗꯤ ꯄꯨꯔꯤ ꯄꯨꯔꯤ ꯀꯩꯗꯅ
ꯎꯝꯣꯏ ꯑꯩꯈꯣꯏꯁꯨ ꯀꯪꯉ ꯍꯥꯏꯩꯌꯦꯦ ꯂꯩꯀꯥꯏ ꯂꯣꯟꯗꯨꯗꯤ
ꯎ
ꯔꯣꯝ ꯔꯥ ꯋꯥꯁꯔꯨꯝ ꯔꯥ
ꯃꯥꯣꯝ
ꯎꯝ
ꯀꯔ ꯔꯣ
ꯎꯝ
ꯂꯩꯔ ꯋꯥ
ꯦ ꯅꯪꯁꯤ ꯀ ꯏꯦꯂ ꯏꯗꯣꯏꯅꯣ ꯀꯔꯤ ꯀꯔꯤ ꯂꯩꯗꯣꯏꯅꯣ ꯍꯥꯏꯕ ꯖꯥꯔꯗ ꯇꯕ ꯐꯔꯦ ꯂꯣꯏꯔꯒ ꯀꯨꯝꯊꯔꯛꯑꯣ ꯊꯃꯦ ꯊꯃꯦ ꯊꯃꯦ ꯕꯥ